ꯎꯝ
ꯍꯦꯜꯂꯣ ꯇꯕꯔꯣ
ꯇꯥꯕꯔꯣ
ꯇꯥꯗꯕꯗꯣ
ꯇꯥꯕ꯭ꯔꯣ
ꯆꯩ ꯂꯥꯛꯀꯅꯤ ꯇꯥꯕ꯭ꯔꯣ ꯀꯥꯏꯅ
ꯇꯥꯕ꯭ꯔꯣ ꯍꯥꯏꯕ
ꯅꯪ ꯆꯩ ꯆꯥꯅꯤꯡꯉꯦ ꯍꯥꯏꯔꯣ
ꯍꯣꯏ
ꯑꯩ ꯄꯤꯖꯒꯦ ꯂꯥꯛꯑꯣ ꯑꯗꯨ ꯇꯥꯔꯗꯤ
ꯊꯥꯎꯁꯤꯡꯂꯣ
ꯎꯝ ꯍꯧꯖꯤꯛ ꯂꯥꯛꯑꯣ ꯌꯥꯝ ꯎꯁꯤꯛꯇꯤ ꯍꯦ ꯁꯤꯁꯦ ꯉꯗ꯭ꯔꯦ ꯁꯥꯕꯅ ꯉꯁꯤ ꯉꯁꯤ ꯀꯗꯥꯏ ꯀꯗꯥꯏꯗ ꯆꯠꯄ ꯍꯥꯏꯔꯣ
ꯉꯁꯤꯔꯣ
ꯑ ꯎꯝ
ꯆꯠꯄ ꯌꯥꯕ ꯖꯒꯥꯗ ꯂꯣꯏ ꯆꯠꯂꯦ ꯌꯥꯝ ꯋꯥꯊꯤ ꯉꯥꯡꯅꯨꯀꯣ ꯅꯪ ꯑꯩ ꯂꯥꯛꯒꯅꯤ ꯉꯁꯦ ꯌꯥꯝ ꯐꯨꯒꯗꯧꯕ ꯂꯩꯌꯦ
ꯏꯁ ꯏꯁꯤ ꯀꯥꯡ ꯆꯟꯒꯦꯍꯦ
ꯆꯪꯉꯦꯍꯦ ꯌꯥꯝ ꯐꯨꯒꯗꯕ ꯃꯔꯝ ꯂꯩꯌꯦꯀꯣ ꯎ ꯍꯣꯏ ꯍꯣꯏ ꯌꯥꯏ ꯌꯥꯏ ꯆꯥꯛ ꯆꯥꯛ ꯍꯥꯏ ꯀꯥꯎꯤꯒꯦ ꯇꯧꯔꯒꯀꯣ ꯐꯣꯟꯗ ꯄꯥꯏꯈꯥꯠꯇꯕ ꯃꯤꯅ ꯄꯥꯏꯈꯠꯂꯒ ꯁꯨ ꯇꯧꯁꯨ ꯇꯧꯔꯛꯇꯕ
ꯀꯩ ꯌꯦꯟꯖꯥꯡ
ꯖꯥꯡ ꯊꯣꯡꯅ ꯊꯣꯡ ꯊꯣꯡꯉꯝꯕ ꯂꯩ ꯉꯥ ꯊꯣꯡꯉꯦ
ꯑꯗꯨꯒ ꯑꯣꯀꯦ ꯇꯧꯔꯒ ꯌꯥꯝ ꯎꯁꯤꯠꯇꯅ ꯇꯧꯋꯦꯕ ꯉꯁꯤꯁꯤꯀꯣ ꯑꯗꯨꯗꯤ ꯅꯪꯒꯤ ꯅꯠꯇꯦ ꯀꯩꯁꯨ ꯍꯥꯏꯕꯤꯔꯣꯏ ꯐꯥꯎꯕꯤꯔꯣꯏ ꯑꯩ ꯀꯔꯤꯝꯇ ꯉꯥꯡꯕꯤꯔꯣꯏ ꯅꯪꯒꯤ ꯀꯨꯁꯤ ꯇꯧꯖꯔꯣ
ꯑꯩ꯭ ꯀꯩꯅꯣ ꯍꯥꯕꯤꯔꯔꯣꯏ
ꯍꯥꯏꯌꯣꯍꯦ
ꯑꯦ ꯍ ꯊꯦꯡꯉꯥꯏꯔꯦꯕ ꯊꯦꯡꯅ ꯂꯥꯛꯄ꯭ꯔꯥ ꯂꯥꯛꯇꯕ꯭ꯔꯥ ꯈꯪꯗꯦ ꯊꯦꯡꯅ ꯂꯥꯛꯑꯁꯨ ꯐꯣꯟꯗꯨ ꯇꯧꯔꯛꯇꯦ ꯑꯃꯨꯛꯀꯣ
ꯑꯩ ꯍꯦꯛ ꯂꯥꯛꯄꯒ ꯏꯟꯖꯥꯡ ꯊꯣꯡꯒꯦ ꯇꯧꯔꯦ
ꯇꯧꯑꯦ ꯇꯧꯔꯅꯤꯅꯪ ꯑꯗꯨꯗꯤ ꯃꯤ ꯑꯅꯤ ꯑꯁꯦꯠꯇꯄ ꯍꯥꯏꯌꯦꯀꯣ ꯑꯗꯨꯒꯨꯝꯕꯁꯦ
ꯕꯤꯖꯤꯗ ꯂꯩ
ꯂꯩꯌꯦꯕ ꯄꯤꯖꯤꯗ ꯂꯩꯕ ꯅꯪ ꯀꯣꯜ ꯇꯧꯔꯛꯇꯣ ꯄꯨꯡ ꯀꯌꯥꯗꯅꯣ ꯍꯥꯏꯔꯛꯑꯣ
ꯄꯨꯨꯡꯂꯣ
ꯎꯝ
ꯉꯟꯅ
ꯅꯪꯒꯗꯕ ꯃꯥꯟꯗꯦꯍꯦ ꯄꯨꯡ ꯀꯌꯥꯗꯅꯣ ꯑꯣꯏꯔꯃꯅꯤ ꯊꯦꯡꯉꯝꯃꯅꯦ ꯑꯗꯨꯅ ꯊꯖꯥꯗꯦ ꯑꯗꯨꯗꯣ ꯀꯅꯥꯗꯅꯣ ꯑꯩꯅ ꯇꯧꯔꯝꯕꯗ ꯏꯃꯥꯟꯅꯕꯤ ꯑꯃꯗ ꯇꯧꯑꯦ ꯄꯨꯡ
ꯑꯥ
ꯑꯥ ꯄꯨꯡ ꯀꯌꯥꯗ ꯍꯥꯏꯔꯛꯑꯣ
ꯄꯨꯡ ꯀꯩꯅꯣꯗ
ꯇꯧꯗꯦ ꯀꯥꯎꯈꯔꯕ ꯃꯥꯜꯂꯦꯗꯅ ꯌꯥꯝ ꯉꯁꯥꯏ ꯄꯨꯡ ꯑꯍꯨꯝꯗꯁꯨ ꯇꯧꯑꯦ ꯄꯨꯡ ꯀꯌꯥꯗ ꯍꯥꯏꯕ
ꯑꯩ ꯄꯨꯡ ꯑꯍꯨꯝ ꯃꯥ
ꯑꯍꯨꯝ ꯃꯈꯥꯏ ꯇꯥꯗ꯭ꯔꯤꯉꯩꯗꯣ ꯑꯩ ꯐꯣꯟ ꯇꯧꯋꯦꯕ ꯃꯤꯏꯁꯀꯣꯜ ꯂꯩꯕ꯭ꯔꯕ ꯅꯪꯅ ꯑꯗꯨꯗꯤ
ꯕꯤꯖꯤ ꯍꯥꯏꯌꯦ
ꯍꯥꯏꯌꯦꯗꯣ
ꯅꯪ ꯐꯣꯟ ꯇꯧꯔꯛꯄ ꯃꯇꯨꯡꯗꯤ ꯑꯩ ꯇꯧꯈꯤꯗ꯭ꯔꯦ
ꯎꯝ ꯒꯌꯥꯟꯇꯗꯔꯦ ꯑꯥ ꯅꯪ ꯅꯪꯒꯤ ꯄꯤꯖꯒꯦꯅ ꯐꯖꯅ ꯊꯣꯡꯕꯤꯔꯒ ꯌꯥꯝ ꯎꯁꯤꯠ ꯄꯤꯒꯦꯀꯣꯁꯦꯀꯣ ꯑꯗꯨꯒꯤ ꯁꯨꯀꯥꯎ ꯀꯥꯎꯕꯤꯔꯣꯏ ꯑꯩ
ꯏꯪꯉꯦ
ꯌꯥꯝ ꯐꯠꯇꯕꯩ ꯇꯥꯏꯞ ꯇꯧꯕꯥꯟꯅꯤꯗ ꯐꯠꯇꯕꯩ ꯇꯥꯏꯞ ꯅꯠꯇꯦ ꯃꯤꯅ ꯊꯕꯛ ꯑꯣꯏꯅ ꯃꯤꯅ ꯊꯕꯛ ꯑꯣꯏꯅ ꯇꯧꯔꯀꯥꯟꯗ ꯌꯥꯝ ꯎꯁꯤꯠ ꯑꯗꯨꯒꯤ ꯁꯤꯁ ꯀꯧꯅꯤꯡꯗꯕ ꯀꯥꯏꯅꯀꯣ ꯀꯧꯅꯤꯡꯗꯕꯒꯤ ꯃꯃꯤꯡ ꯑꯃꯨꯛ ꯊꯝꯃꯨꯔꯕ ꯋꯥꯅꯤ ꯌꯦꯡꯉꯨꯅ ꯏꯕꯥꯅꯤ ꯎꯅꯕ ꯀꯥꯟꯗ ꯁꯣꯏꯗ꯭ꯔꯦ ꯋꯥꯏ ꯆꯥꯕꯗꯤ
ꯂꯦꯝꯗ꯭ꯔꯦ ꯂꯣꯏ ꯆꯥꯊꯣꯛꯈ꯭ꯔꯦ ꯑꯩꯅ ꯑꯩꯈꯣꯏꯅꯤꯒꯤ ꯁꯔꯨꯛ ꯇꯂꯣꯏ ꯆꯥꯈ꯭ꯔꯦ ꯑꯩꯅ
ꯂꯦꯝꯃꯗꯤ ꯍꯌꯦꯡ ꯂꯥꯛ
ꯗ ꯋꯥꯔꯤ ꯗꯕꯣ ꯃꯤ ꯊꯖ ꯋꯥ ꯑꯉꯥꯡ ꯌꯥꯝ ꯑꯣꯏꯗꯕ ꯑꯣꯏꯗꯕ ꯄ ꯌꯥꯝ ꯉꯥꯡꯉꯗꯨꯅ
ꯑ
ꯉꯁꯤ ꯑꯣꯏꯗꯕ ꯌꯥꯝ ꯉꯥꯡꯉꯦ ꯀꯩꯅꯣ
ꯑꯣꯏꯖꯕ ꯉꯥꯡꯕ ꯍꯩꯇꯦ꯫
ꯅꯣꯏ ꯁ꯭ꯋꯥꯏꯅ ꯉꯥꯡꯉꯣꯕ ꯍꯥꯏꯕꯒꯤꯔ ꯈꯪꯗꯦ ꯅꯪꯁꯨ꯫
ꯑꯃꯨꯁꯨ ꯇꯧꯔꯛꯇꯦꯅꯦ ꯑꯃꯨꯛ ꯍꯟꯅ ꯇꯧꯔꯛ ꯌꯥꯗ꯭ꯔꯣ ꯆꯥꯛ ꯀꯧꯒꯦꯗꯤ꯫
ꯑꯩꯅ ꯍꯟꯖꯤꯟ ꯍꯟꯖꯤꯟ ꯇꯧꯔꯁꯨ ꯅꯪ ꯅꯃꯥꯟꯅꯕ ꯑꯃꯨꯛ ꯄꯥꯏꯈꯠꯄꯗꯨꯗ ꯑꯁꯃꯣ ꯃꯍꯥꯛꯕꯨ ꯁꯥꯟꯅꯔꯦ ꯍꯥꯏꯕ ꯑꯣ ꯐꯔꯦ ꯑꯗꯨꯗꯤ ꯅꯪꯅ ꯑꯃꯨꯛ ꯍꯜꯂꯛꯀꯥꯟꯗ ꯑꯩꯅ ꯐꯣꯟ ꯇꯧꯔꯛꯀꯅꯤꯅ ꯈꯜꯂꯒ ꯂꯩꯕ ꯅꯪꯅ ꯇꯧꯔꯛꯇꯕ ꯑꯗꯨꯗꯒꯤ ꯍꯥꯏꯅꯤꯡꯉꯥꯏ ꯂꯩꯇ꯭ꯔꯦ ꯅꯪꯒꯤ ꯃꯔꯥꯅꯦ꯫
ꯃꯝꯕꯗꯨ
ꯃꯥꯝꯒꯦꯔꯥ ꯃꯥꯝ ꯂꯣꯏꯔꯥ ꯈꯪꯗꯦ꯫
ꯅꯠꯇꯦ ꯃꯝꯖꯤꯜꯂꯥꯛꯄꯗꯣ ꯄꯨꯡ ꯇꯔꯦꯠ ꯇꯥꯗꯧꯔꯤꯗꯅ꯫ ꯑꯗꯨ ꯍꯜꯂꯛꯑꯦ ꯑꯗꯨ ꯍꯜꯂꯒ ꯎꯁꯣꯏꯗꯣ ꯑꯩꯣꯏ ꯀꯩꯅꯣ ꯆꯥꯅꯕ ꯁꯦꯝ ꯁꯥꯔ ꯍꯦꯛ
ꯅꯥꯏꯗ꯭ꯔꯦ ꯐꯔꯦ ꯐꯔꯦ ꯀꯔꯤꯁꯨ ꯀꯥꯏꯗꯦ ꯅꯣꯏꯒꯤ ꯀꯩꯅꯣ ꯇꯧꯔꯗ ꯑꯩ ꯀꯥꯏꯝꯇ ꯉꯕꯤꯔꯗ ꯀꯣ
ꯋꯥꯔꯤꯔꯤꯗꯤ꯫
ꯑꯁꯦꯡꯕꯅꯤ ꯑꯁꯦꯡꯕ ꯍꯥꯏꯔꯒ ꯎꯝ ꯃꯊ ꯃꯊꯒꯤ ꯆ ꯎ ꯀꯧ ꯅꯣꯏ ꯑꯇꯣꯞꯄꯗ ꯀꯧ ꯅꯣꯏ ꯁꯥꯏꯗ ꯀꯧ ꯑꯩꯈꯣꯏꯗꯗꯤ ꯀꯧꯕꯤꯗ꯭ꯔꯁꯨ ꯌꯥꯔꯦ꯫ ꯅꯣꯏꯅꯦ ꯀꯥꯏꯅ ꯌꯥꯝ ꯆꯤꯟꯗꯤ ꯌꯥꯝ ꯊꯤꯔꯅꯨꯕꯣ ꯌꯥꯝ ꯃꯊꯤ ꯉꯥꯡꯉꯦ ꯉꯁꯤ꯫
ꯎꯝ
ꯀꯥꯏ ꯆꯥꯕꯅꯣ ꯈꯪꯗꯦ꯫ ꯈꯪꯗꯦ ꯃꯃꯤꯡꯗꯤ ꯍꯥꯏꯕꯤꯔꯛꯑꯣꯏꯗ꯫
ꯣꯏ ꯆꯥꯗꯕꯅ ꯍꯥꯏꯕꯤꯔꯣ ꯑꯩ ꯍꯥꯏꯕꯤꯅꯤꯅꯨꯡꯥꯏ ꯇꯥ ꯀꯩꯒꯤ ꯍꯥꯏꯕꯤꯗꯣꯏꯅꯣ ꯂꯥꯛꯁꯨ ꯂꯥꯛꯇꯕꯕꯨꯗꯤ꯫ ꯂꯥꯑꯒꯗꯤ ꯍꯥꯏꯕꯤꯕꯁꯨ ꯌꯥꯕ ꯂꯥꯛꯇꯕꯅꯤꯅ ꯍꯥꯏꯗꯣꯛꯄ ꯌꯥꯗ꯭ꯔꯦ꯫
ꯎꯝ
ꯅꯪ ꯐꯅꯅꯀꯣ
ꯍ ꯐꯦꯗꯣ ꯎꯝ ꯅꯣꯏꯅ ꯆꯪꯉꯝꯒꯦꯗꯤ ꯈꯟꯕꯅꯦ ꯃꯥ ꯎ ꯀꯩꯅꯣ ꯑꯩ ꯀꯝ ꯂꯩꯔ ꯃꯥꯅ ꯆꯪꯗꯕ ꯐꯤꯁ ꯀꯅꯥꯅ ꯍꯥꯏꯒꯦ ꯑꯦꯗꯝ ꯂꯩꯅꯁꯨ
ꯅꯪ ꯈꯪꯕ꯭ꯔꯅꯦ꯫
ꯑꯩ ꯉꯁꯥꯏ ꯐꯣꯟ ꯇꯧꯕꯗꯣ ꯀꯅꯥꯅꯣ ꯐꯣꯟ ꯄꯥꯏꯈꯠꯂꯛꯄꯗꯣ꯫
ꯎꯝ
ꯅꯃꯅ
ꯅꯃꯅꯕꯤꯔꯣ ꯎꯝ ꯀꯝꯀꯟꯗ
ꯄ‌ꯣꯛ ꯆꯥꯃꯤꯟ ꯃꯥꯅꯦ ꯃꯥꯅꯦ ꯍꯣꯏ ꯀꯣꯜ ꯇꯧꯔꯝꯃꯦ ꯏꯃꯥꯟꯅꯕꯤꯅꯦ
ꯑꯗ‌ꯣ ꯐꯩ
ꯑꯗꯨ ꯐꯩ ꯑꯣ ꯏꯃꯥꯟꯅꯕꯤ ꯑꯩ ꯑꯗꯨꯗ ꯐꯣꯟ ꯄꯥꯏꯔꯕ ꯏꯃꯥꯟꯅꯕꯤ ꯏꯃꯥꯟꯅꯕꯤꯅ ꯄꯥꯏꯔꯒ ꯂꯥꯏꯕꯗꯣ ꯑꯗꯣ ꯑꯩ ꯑꯦꯖꯥꯝ ꯍꯦꯛ ꯑ‌ꯦꯖꯥꯝ ꯍ‌ꯦꯛ ꯂꯣꯏꯕꯗ ꯐꯣꯟ ꯇꯧꯔꯛ ꯑꯩꯁꯨ ꯀꯥꯎꯋꯦ ꯑꯦꯛꯖꯝꯗꯣ ꯀꯩꯅꯣ ꯇꯧꯌ‌ꯦꯕ ꯑꯩ ꯑꯩꯒꯤ ꯑꯣꯏꯅꯗꯤ ꯑꯦꯖꯝ ꯑꯗꯣ ꯑꯦꯛꯖꯥꯝ ꯊꯥꯕꯗ ꯀꯣꯛ ꯉꯥꯎꯔꯕ ꯑꯩꯈꯣꯏꯁꯦ ꯉꯁꯤꯁꯦ ꯈꯪꯕ꯭ꯔ ꯀꯣꯛ ꯉꯧꯎ ꯇꯧꯔꯀꯥꯟꯗ ꯊꯦꯡꯉꯦꯕ ꯍꯂꯛ ꯄꯁꯨ ꯄꯨꯡ ꯑꯍꯨꯝ ꯍꯦꯜꯂꯦ ꯇꯧꯔꯒ ꯑꯗꯨꯗꯒꯤ ꯐꯣꯟ ꯇꯧꯔꯛꯄꯗꯣ ꯍꯥꯏꯖꯤꯟꯕꯒꯤ ꯅꯠꯇꯦ ꯑꯁꯦꯡꯕꯅꯦ ꯃꯤꯅ ꯑꯁꯦꯡꯕꯁꯨ ꯊꯥꯖꯗꯦ ꯗ‌ꯦ ꯑꯁꯦꯡꯕ ꯍꯥꯏꯔꯁꯨ ꯀ‌ꯣ ꯅꯪꯁ‌ꯦꯌꯥꯗꯦ ꯍꯥꯏꯔꯁꯨ ꯊꯥꯖꯗꯕ ꯍꯥꯏꯖꯟꯕ ꯅꯠꯇꯦ ꯍꯥꯏꯔꯒ
ꯑꯦꯛꯖꯝ ꯍꯦꯛ ꯂꯣꯕꯒ ꯐꯣꯟ ꯇꯧꯔꯛ ꯇ‌ꯣꯏꯅꯦ ꯃꯤꯅ ꯅꯤꯡꯁꯤꯡꯉ‌ꯦ ꯅꯨꯡꯁꯤꯌꯦꯅ ꯐꯣꯟ ꯇꯧꯕꯕꯨ ꯑꯛꯖꯝ ꯂꯩ ꯍꯥꯏꯔ ꯑꯦꯛꯖꯝ ꯂꯣꯏꯔꯒꯁꯨ ꯇꯧꯔꯛꯇꯕ
ꯇꯧꯔꯛꯇꯕ ꯐꯩ ꯐꯩ ꯋꯔꯤꯗꯤꯀꯣ ꯇꯥꯃ‌ꯣꯅ ꯅꯪ ꯉꯁꯤꯁꯦ ꯁꯥꯛꯁꯦ ꯌꯥꯝ ꯀꯥꯛꯑꯦ ꯅꯪ
ꯐꯩ ꯐꯩ
ꯁꯛ ꯌꯥꯝ ꯀꯛꯄ ꯇꯧꯒꯅ‌ꯣ
ꯑꯗꯨꯗ ꯑꯩ ꯑ‌ꯦꯛꯖꯝ ꯂꯣꯏꯔꯒ ꯐꯣꯟ ꯇꯧꯔꯛꯑꯒꯗꯤ ꯀꯩ ꯀꯩꯅꯣꯗꯣ ꯍꯥꯏꯗꯅ ꯂꯥꯛꯀꯅꯤ ꯐꯣꯟꯁꯨ ꯇꯧꯔꯛ ꯇ‌ꯦ
ꯅꯪꯁ‌ꯦ ꯊꯕꯛ ꯅꯪꯖ‌ꯦ ꯈꯨꯆꯤꯟ ꯑꯃ ꯀꯣ ꯀꯩꯅꯣ ꯇꯧꯔ ꯀꯥꯟꯗꯗꯤ ꯅꯪ ꯁꯨꯇꯤ ꯀꯩꯅꯣ ꯇꯧꯔ ꯀꯥꯟꯗ ꯊꯕꯛ ꯈꯨꯆꯤꯟꯖꯤꯗꯤ ꯈꯪꯗ‌ꯦ ꯅꯪ ꯑꯁꯤꯗ ꯆꯠꯄ ꯂꯩꯒꯅꯤ ꯑꯁꯤꯗ ꯆꯠꯇꯣꯏꯅꯦ ꯆꯠꯇꯣꯏꯅꯦ ꯉꯥꯛꯇ ꯉꯥꯏꯔꯦ ꯍꯥꯏꯔꯤꯗꯣ
ꯆꯤꯟꯗꯤꯗ ꯅꯪꯅ ꯆꯤꯟꯕ ꯃꯥꯜꯍꯟꯅ ꯈꯟꯕꯩꯅꯦ
ꯏꯁ ꯃꯥꯜꯍꯟꯕ ꯀꯥꯏꯅ ꯅꯪꯅ ꯆꯦꯜꯂꯤꯗꯨꯗꯤ ꯑꯩꯅ ꯍꯥꯏꯔ‌ꯦ ꯈꯨꯗꯤꯡꯗ ꯊꯕꯛ ꯂꯩꯌꯦ ꯂꯩꯌꯦ ꯀꯥꯏꯅ ꯍꯥꯏꯔꯛꯄꯗꯨ
ꯎꯝ ꯅꯤꯡꯊꯧ ꯀꯥꯕꯗꯁꯨ ꯊꯕꯛ ꯂꯩꯌꯦ
ꯍꯥ
ꯅꯤꯡꯊꯧ ꯀꯥꯕ ꯗꯁꯨ ꯊꯕꯛ ꯂꯩꯑꯦ
ꯂꯩꯔꯝꯒ ꯅꯤ ꯅꯪ
ꯍꯣꯏ
ꯅꯨꯡꯇꯤꯒꯤ ꯂꯩꯖꯔꯣ ꯑꯩ ꯋꯥ ꯀꯩꯝꯇ ꯍꯥꯏꯕꯤꯔꯣꯏ ꯕ
ꯅꯤꯡꯊꯧꯀꯥꯕꯅ ꯒꯥꯔꯤ ꯁꯥꯔ ꯒꯥꯔꯤ ꯁꯥꯔꯚꯤꯁꯁꯤꯡ ꯆꯠꯛ‌ꯦ
ꯅꯪ ꯑꯄꯥꯝꯕ ꯇꯧꯖꯔꯣ ꯆꯠꯅꯤꯡꯕ ꯑꯩ ꯑꯄꯥꯝ ꯕ ꯇꯧꯔ‌ꯣꯏꯗ ꯅꯪꯒꯤ ꯑꯄꯥꯝꯕ ꯇꯧꯒ‌ꯦ ꯏꯁ ꯋꯥꯔꯤꯗꯤ ꯀ‌ꯣ ꯌꯥꯝ ꯈꯥꯏꯌꯦꯀꯣ ꯅꯪ ꯑꯩꯉꯣꯟꯗ
ꯌꯥꯝ ꯈꯥꯏꯔꯒ ꯂꯩꯌꯦꯦꯈꯣꯏ ꯑꯣ
ꯊꯦꯡ ꯁꯤ
ꯁꯤ ꯆꯅꯤ ꯇ꯭ꯔꯅ ꯈꯪꯗꯦ ꯍꯥꯏꯔ ꯀ ꯌꯥꯗꯦ ꯎꯝ
ꯉꯥ ꯑꯗꯨꯗꯤ ꯉꯥ ꯊꯣꯡꯗ꯭ꯔꯦ ꯅꯪ ꯍꯥꯏꯖꯤꯜꯂꯦ
ꯑꯖꯟ ꯄꯠꯇ
ꯍꯩꯖꯜꯂꯦ ꯑꯗꯨꯗꯤ
ꯍꯥꯏꯁꯤꯜꯂꯦꯀꯣ ꯑꯅ ꯑꯁꯤꯕꯅꯦ ꯍꯥꯏꯔꯕ
ꯔꯤ ꯒꯥꯔꯁꯨ ꯗꯔꯣ
ꯎꯝ ꯑꯗꯨ ꯑꯣꯏꯔꯣ
ꯎ
ꯌꯥ ꯇꯦꯦ ꯀꯥ ꯅ ꯌꯥꯔꯁꯨ ꯂꯥꯛ ꯀꯟꯅꯄ
ꯎ
ꯎꯝ ꯐꯣꯟ ꯄꯥꯏꯗꯕꯖꯟꯕꯅꯤꯗ ꯈꯕ ꯅꯠꯇꯦ ꯑꯩ ꯌꯥꯝ ꯆꯥꯎꯅꯤꯡꯉꯦ ꯃꯥꯅ ꯐꯣꯟ ꯇꯧꯔꯛꯀꯗ꯭ꯔꯣꯅ ꯈꯜꯂꯒ ꯂꯩꯕ ꯑꯗꯨꯒ ꯁ ꯇꯧ ꯇꯧꯔꯛꯇ ꯒꯋꯥꯅꯦꯒ
ꯑꯩ ꯑꯩꯁꯨ ꯑꯩꯁꯨ ꯀꯥꯎꯊꯣꯛꯏꯅꯤꯅꯦ
ꯑꯁ ꯊꯔꯅꯤ ꯂꯗꯦ
ꯑꯩꯉꯣꯟꯗꯗꯤ ꯑꯗꯨꯝ ꯍꯥꯏꯔꯤ ꯃꯥꯗꯤ ꯇꯧꯔꯛꯄꯒꯤ ꯇꯥꯏꯞꯇ ꯑꯦꯛꯖꯥꯝ ꯂꯣꯏꯔꯒ ꯇꯧꯔꯛꯇꯦ
ꯑꯗꯨꯗꯤ ꯑꯗꯨ ꯑꯦꯛꯖꯥꯝ ꯍꯦꯛ ꯂꯣꯏꯔꯗꯤ ꯇꯧꯔꯛꯇ꯭ꯔꯦꯅ ꯑꯗꯨ ꯑꯣꯏꯔꯁꯨ ꯑꯩ ꯀꯩꯅꯣ ꯇꯧꯔꯀꯥꯟꯗꯗꯤ ꯇꯧꯔꯒꯅ ꯑꯃꯨꯛꯀ ꯇꯧꯔꯀꯥꯟꯗ ꯅꯪꯅ ꯑꯃꯨꯛ ꯋꯥꯏ ꯐꯠꯇꯕ ꯋꯥꯅꯦ ꯀꯩꯅꯣ
ꯑꯩꯁꯨ ꯅꯪ ꯂꯩꯔꯒꯗꯤ ꯍꯩꯅꯧ ꯑꯁ꯭ꯋꯥꯏꯗ ꯍꯩꯖꯕ ꯂꯣꯏꯔꯒꯗꯤ ꯍꯩꯅꯧ ꯄꯤꯌꯦꯡ ꯈꯜꯂꯝꯕꯅꯦꯕ ꯑꯩꯁꯨ
ꯁꯃꯤ ꯌꯥꯝ ꯊ ꯅꯀꯃꯅ ꯌꯥꯝ ꯋꯥ ꯉꯅꯨꯡꯁꯤꯁꯦ ꯌꯥꯝ ꯂꯣꯟꯈ꯭ꯔꯦꯅ
ꯍꯩꯅꯧꯄꯤꯒꯤ ꯈꯜꯂꯝꯕꯅꯦ ꯅꯪ ꯇꯧꯔꯛꯇ꯭ꯔꯦ ꯍꯥꯏꯅꯧ ꯃꯊꯪꯅꯤꯗꯤ ꯁꯣ ꯄ ꯄꯔꯔꯣꯏ
ꯑꯝ ꯄꯤꯔꯅ ꯑꯗꯨ ꯇꯔꯦ ꯅꯪꯦ ꯄꯨꯛꯆꯦꯜ ꯁꯦꯡꯅ ꯄꯤꯅꯤꯡꯗꯕꯤꯗ ꯄꯤꯕꯗꯣ ꯑꯩꯁꯨ ꯄꯥꯝꯗꯦꯕ ꯄꯤꯅꯤꯡꯅꯤꯡꯗꯅ ꯄꯤꯅꯤꯡꯅꯤꯡꯗꯅ ꯄꯤꯕꯗꯣ ꯄꯥꯝꯖꯗꯕꯗꯣ